ꯍꯜꯂꯣ
ꯍꯣꯏ ꯏꯌꯥꯝꯕ ꯇꯥꯔꯕꯣ ꯇꯥꯔꯕꯣ
ꯇꯥꯏꯌꯦ
ꯅꯨꯡꯉꯥꯏꯕꯤꯔꯤꯕꯣ ꯍꯧꯖꯤꯛꯀꯥꯟꯁꯤꯕꯣ ꯆꯥꯛꯏꯁꯤꯡ ꯆꯥꯟꯅꯔꯕꯣ ꯀ ꯅꯅꯥꯎꯅ ꯐꯣꯟ ꯇꯧꯔꯛꯄꯗ ꯉꯥꯏꯔꯤꯌꯦ ꯐꯣꯟ ꯇꯧꯔꯛꯄꯁꯤꯗ ꯀꯃꯥꯏꯅ ꯇꯧꯔꯤ ꯈꯣꯠꯂꯤ ꯍꯪꯗꯕꯤ ꯍꯦꯛꯇ ꯍꯥꯏꯔꯣ ꯍꯥꯏꯔꯛꯏꯁꯤꯕꯨ
ꯑꯦ ꯀꯔꯤꯅꯣꯅꯦ ꯅꯪꯗꯤ ꯀꯃꯥꯏ ꯀꯃꯥꯏꯅ ꯂꯦꯜꯂꯤꯕ
ꯑꯩ ꯍꯧꯖꯤꯛ ꯆꯥꯛ ꯆꯥꯇꯣꯛꯄꯗ ꯉꯥꯏꯔꯤ ꯑ
ꯀꯔꯤ ꯃꯊꯦꯜ ꯆꯔꯦ
ꯑꯁ ꯃꯊꯦꯜꯁꯦ ꯏꯌꯥꯝꯕ ꯅꯅꯥꯎꯗꯤ ꯀ꯭ꯂꯕ ꯑꯃ ꯍꯦꯛ ꯌꯥꯎꯁꯜꯂꯨꯕꯅꯤꯅ ꯀ꯭ꯂꯕꯀꯤ ꯃꯌꯥꯝꯒꯤ ꯃꯦꯝꯕꯔꯁꯤꯡ ꯍꯦꯛ ꯄꯨꯁꯤꯟꯅꯔꯛ ꯑ ꯑꯃꯅꯍꯦꯛ ꯀꯥꯡꯒꯨ ꯉꯧꯔꯦꯗꯣ ꯀꯣꯕꯤꯒ ꯀꯣꯕꯤꯋꯣ ꯁꯖꯤꯡꯒꯣ ꯀꯥꯡꯉꯧ ꯈꯔ ꯅꯧꯔꯛ ꯑꯃꯅ ꯍꯋꯥꯏ ꯈꯔ ꯊꯣꯡꯉꯛ
ꯎꯝ ꯑꯣ ꯅꯣꯏꯒꯤ ꯌꯦꯟꯒꯤ ꯀ꯭ꯂꯕ
ꯑꯥ ꯑꯗꯣꯈꯣꯏ ꯑꯩꯈꯣꯏꯗꯤ ꯀꯩꯅꯣꯅꯤꯗ ꯑꯩꯈꯣꯏꯗꯤ ꯑꯩꯈꯣꯏ ꯑꯃꯨꯛ ꯆꯥꯀꯥꯟꯗ ꯎꯁꯣꯞꯇꯧꯅ ꯑꯃꯨꯛ ꯆꯥꯏ ꯑꯩꯈꯣꯏꯗꯤ
ꯑꯣ ꯎꯁꫭꯞ ꯇꯧꯅ ꯎ
ꯄꯥ ꯍꯥꯏꯇꯥꯔꯦ
ꯎꯝ꯫ ꯑꯗꯨꯅ ꯃꯌꯥꯝ ꯃꯌꯥꯝ ꯃꯈꯟ ꯃꯈꯟ ꯁꯥꯖꯤꯜꯂꯝꯅꯤꯅ ꯊꯜꯂꯝꯃꯅꯤꯅꯦ
ꯑꯁ ꯑꯗꯣꯏꯗꯤ ꯅꯨꯡꯉꯥꯏꯔꯦ ꯍꯥꯎꯔꯦ ꯐꯖꯅ ꯁꯦꯠꯆꯤꯟꯕꯅꯤ ꯉꯁꯤꯗꯤ ꯏꯌꯥꯝꯕꯍꯣꯏꯗꯤ ꯑꯥ ꯍꯥꯏꯕꯤꯔꯣ ꯏꯌꯥꯝꯕ
ꯅꯪꯕꯨ ꯍꯨꯖꯤꯛ ꯀꯩ ꯀꯩ ꯇꯣꯔ ꯂꯦꯟꯂꯤ ꯃꯣꯕ
ꯑꯁ ꯍꯧꯖꯤꯛꯁꯦ ꯂꯦꯟꯕꯁꯦ ꯃꯇꯝꯁꯦ ꯂꯦꯟꯕꯁꯦ ꯄꯦꯂꯦꯟꯗ ꯂꯦꯟꯂꯦ ꯍꯥꯏꯗꯨꯅꯤ ꯑꯩꯈꯣꯏꯒꯤ ꯍꯣꯔꯥꯏ ꯑꯃ ꯄꯥꯏꯔꯒ ꯂꯦꯟꯕꯩ ꯇꯥꯏ꯭ꯄꯇ
ꯀꯔꯤꯅꯣꯅꯦ ꯂꯥꯏꯔꯤꯛ ꯂꯥꯏꯁꯨꯒ ꯇꯝꯗꯅ ꯇꯧꯔꯤꯗꯨꯕꯨ ꯂꯥꯏꯔꯤꯛ ꯄꯥꯕ ꯈꯣꯠꯄ ꯒ ꯑꯝ ꯇꯧꯗ꯭ꯔꯕꯅꯦ
ꯑꯔꯦ ꯁꯨꯠꯂ ꯄꯥꯏ ꯈꯜꯂꯤ ꯍꯦꯛ ꯂꯩꯕꯥꯛꯀꯤ ꯏꯔꯥꯡꯁꯦ ꯎꯕꯁꯤꯗꯅ ꯍꯧꯖꯤꯛ ꯇꯦꯟꯁꯟ ꯈꯔ ꯋꯥꯡꯈꯠꯄꯅꯤꯅ ꯈꯔ ꯍꯥꯏꯄꯔ ꯇꯦꯟꯁꯟꯒ ꯂꯩꯒꯟꯕꯅꯤꯅ ꯂꯥꯏꯔꯤꯛꯁꯦ ꯄꯥꯉꯝꯃꯛꯇꯦꯅꯦ ꯍꯦꯛꯇ ꯂꯩꯕꯥꯛꯀꯤ ꯈꯟꯕꯗ
ꯑꯁ ꯅꯪꯒꯤ ꯂꯥꯏꯀꯣ
ꯅꯅꯥꯎꯗꯤ ꯂꯩꯕꯥꯛ ꯅ ꯎꯕꯥ ꯌꯥꯗꯦꯗꯣ
ꯍꯣꯏꯅꯦ ꯑꯗꯨ ꯂꯥꯏꯔꯤꯛꯇꯨ ꯈꯔ ꯈꯔ ꯄꯥꯁꯤꯜꯂꯨꯅꯦ ꯄꯔꯤꯈ꯭ꯌꯥ ꯊꯥꯔꯝꯗꯥꯏꯗꯗꯤ ꯍꯌꯦꯡ ꯁꯤꯟꯒꯦꯗꯤ ꯌꯥꯔꯣꯏ
ꯑꯗꯨꯕꯨꯗꯤ ꯆꯨꯝꯕ ꯄꯥꯕꯗꯤ ꯄꯥ ꯀꯌꯥꯝ ꯂꯨꯕ ꯊꯕꯛꯣꯗ ꯈꯔ ꯉꯥꯏꯍꯥꯛꯇꯪ ꯍꯦꯛ ꯐꯝꯕꯗ ꯈꯪꯕ ꯉꯥꯛꯇꯅꯤ ꯗ
ꯍꯣꯏꯅꯦ ꯅꯣꯏꯅ ꯂꯧꯁꯤꯡ ꯂꯩꯕꯅꯤꯅ ꯑꯗꯨꯝ ꯉꯥꯏꯍꯥꯛ ꯄꯥꯕ꯭ꯗ ꯑꯗꯨꯝ ꯌꯥꯅꯤ ꯁꯦ ꯁꯣꯝ ꯅꯥꯀꯟꯗ ꯈꯔ ꯂꯩꯔꯤꯌꯦ ꯂꯥꯏꯔꯤꯛ ꯄꯥꯔꯒ ꯍꯩꯕ ꯌꯥꯗꯕ
ꯀꯃꯥꯏꯅ ꯇꯧꯔ ꯂꯩꯔꯤ ꯃꯣꯏꯗꯤ ꯏꯌꯥꯝꯕ
ꯌꯦꯅꯉ ꯅꯣꯡ ꯉꯥꯟꯂꯦ ꯑꯃꯨꯛ ꯇꯨꯞ ꯆꯥꯔ ꯑꯗꯨꯝ ꯇꯧ ꯂꯩ ꯒ꯭ꯌꯥꯡ ꯇꯥꯗꯦ
ꯐꯖꯗꯦꯍꯦ ꯑꯗꯨꯗꯤ
ꯃꯧ ꯆꯠꯂꯕ ꯇꯅꯤ ꯀꯧꯗꯧꯔꯒꯦ
ꯑꯗꯨꯗꯤ ꯍꯥꯏ ꯍꯥꯏꯅ ꯑꯩꯅꯕꯨ ꯈꯔ ꯄꯥꯏꯔꯤꯅꯦ ꯑꯗꯨꯗꯤ ꯍꯥꯏꯁꯤ ꯅꯗꯤ
ꯄꯥꯏ ꯄꯥꯏ ꯅꯪ ꯄꯥꯏ ꯌꯥꯝ ꯊꯤꯅ ꯍꯦꯟꯂꯤꯗ ꯀꯣꯂꯦꯖ ꯆꯠꯇꯥꯕꯗꯤ ꯀꯌꯥꯝ ꯀꯨꯏ ꯔꯦ?
ꯁ꯭ꯀꯨꯜꯗ ꯆꯠꯇꯕꯁꯤ ꯀꯨꯏꯔꯦ ꯍꯥꯏ ꯌꯥꯔꯦ ꯍꯥꯏꯗꯤ ꯆꯩꯔꯥꯎꯕ ꯃꯃꯥꯡ ꯇꯥꯡ ꯇꯔꯥ ꯇꯥꯟ ꯇꯔꯥꯗꯩ ꯆꯠꯂꯨꯗ꯭ꯔꯦ ꯥ ꯇꯔꯥꯗꯒꯤ ꯁꯦꯀꯦꯟ ꯐ꯭ꯕꯥꯏꯗꯦꯅꯦ ꯇꯧꯔꯒ ꯀꯩ ꯆꯠꯂꯗ꯭ꯔꯣꯏꯕ
ꯑꯗꯨꯗ ꯅꯨꯡꯉꯥꯏꯔꯦꯅꯦ ꯀꫭꯂꯦꯖꯁꯨ ꯆꯠꯇ꯭ꯔꯦ ꯇꯨꯏꯁꯟꯁꯨ ꯆꯠꯇ꯭ꯔꯦ ꯅꯨꯡꯉꯥꯏ ꯂꯩꯔꯦ
ꯆꯥꯔ- ꯇꯨꯝꯃ- ꯆꯥꯔ ꯇꯧ ꯂꯩꯔꯦ ꯅꯅꯥꯎꯗꯤ
ꯑ ꯁ ꯆꯥꯔꯦ
ꯏꯌꯥꯝꯕꯍꯣꯏꯔꯣꯝꯗꯔꯣ ꯀꯩꯅꯣ ꯌꯥꯝ ꯈꯔ ꯂꯥꯡꯒꯨꯝ ꯇꯧꯋꯤꯗ
ꯂꯥꯡꯏꯅꯦ ꯅꯥꯕ ꯑꯉꯥꯡ ꯅꯇ ꯍꯩꯉꯥꯡ ꯇꯥꯗꯦ ꯃꯄꯥꯟ ꯊꯣꯛꯑꯒ ꯂꯩꯔꯒꯦꯗꯤ ꯂꯩꯇ ꯁꯋꯥꯏ ꯂꯥꯡꯁꯤꯜꯂꯤ
ꯅꯍꯣꯝ ꯗꯅꯄꯣ ꯃꯌꯥꯝꯕ
ꯌꯥꯗꯦ ꯑꯁꯤꯗ ꯑꯅꯣꯏꯕ ꯑꯃ ꯂꯩꯕꯗꯣ
ꯑꯣ ꯑꯅꯣꯏꯕꯗꯣ
ꯑꯧ ꯑꯗꯨꯒꯤ ꯃꯃꯥꯟꯅꯕꯅꯦꯌꯥꯝ ꯆꯒ ꯂꯥꯡꯁꯤꯜꯂꯦ ꯎ
ꯂꯝꯗꯤ ꯍꯦꯟꯕꯖꯥꯅꯤꯅꯦ ꯍꯥꯏ ꯅꯗꯦ
ꯌꯦ ꯂꯝꯍꯦꯟꯕ ꯌꯕ ꯉꯥꯛꯇꯅꯦ
ꯅꯗꯨ ꯈꯔ ꯋꯥꯔꯛꯇꯕ ꯑꯌꯥꯔꯗꯣꯔꯤ ꯃꯗꯨ
ꯑ ꯅꯪꯗ ꯀ ꯃꯇ ꯂ
ꯏꯌꯥꯝꯕꯗꯤ ꯁꯥꯟꯅꯗ꯭ꯔꯕ ꯒꯦꯝꯒ ꯁꯤꯕꯨ
ꯁꯄꯣꯏꯗꯤ ꯀ ꯑꯃ ꯉꯥꯏ ꯁꯥꯟꯅꯗ꯭ꯔꯦꯗ ꯑꯉꯥꯡ ꯈꯨꯒꯤ ꯊꯧꯔꯝꯗꯨ ꯑꯃ ꯉꯥꯏ
ꯆꯨꯝꯃꯤꯅꯦ ꯑꯗꯨꯍ ꯑꯌꯥꯝꯕꯕꯨꯗꯤ ꯆꯍꯤ ꯍꯥꯏꯔꯛꯑꯅꯤ ꯄꯨꯁꯜꯂꯦꯗꯣ
ꯑꯗꯨꯅꯦ ꯍꯥꯏꯁꯦ ꯑꯉꯥꯡꯒꯤ ꯊꯧꯔꯝꯗꯨꯗ ꯑꯩꯅ ꯁꯨꯝ ꯁꯥꯟꯅꯔꯅꯤ ꯇꯟꯗꯔꯣ
ꯎꯝ ꯆꯨꯨꯝꯃꯤ ꯆꯨꯨꯝꯃꯤ ꯏꯌꯥꯝꯕ
ꯑꯗꯣ ꯍꯧꯖꯤꯛꯅ ꯀꯔꯝ ꯀꯔꯝꯕ ꯄ꯭ꯔꯣꯠꯖꯦꯛ ꯄꯥꯏꯒꯦꯅ ꯈꯜꯂꯤꯕ
ꯅꯅꯥꯎꯁꯦ ꯄ꯭ꯔꯣꯖꯦꯛꯁꯦ ꯉꯥꯏꯈꯣ ꯏꯌꯥꯝꯕ ꯉꯥꯛꯇ ꯄꯥꯏꯕꯤꯌꯨꯀꯣ ꯑꯩ ꯁꯣꯝꯗ ꯀꯩꯅꯣꯃ ꯁꯨꯝ ꯄꯥꯏ
ꯍꯥꯏ ꯅꯪꯅ ꯍꯥꯏꯅꯤꯡꯕꯗꯣ
ꯄ꯭ꯔꯣꯖꯦꯛꯁꯦ ꯅꯅꯥꯎꯁꯦ ꯍꯟꯗꯛꯁꯦ ꯑꯩꯈꯣꯏꯒꯤ ꯏꯔꯥꯡꯁꯤ ꯍꯦꯛ ꯆꯥꯟꯅꯕ ꯍꯥꯏꯇꯥꯔꯦꯀꯣ
ꯎꯝ
ꯈꯣꯏꯒꯤ ꯍꯧꯖꯤꯛꯇꯤ ꯏꯔꯥꯡꯖꯦ ꯂꯩꯔꯤꯉꯩ ꯁꯨꯝ ꯑꯈꯣꯏ ꯃꯅꯤꯄꯨꯔꯗꯤ ꯂꯩꯕ ꯍꯧꯔꯅꯤ ꯁꯨꯝ ꯂꯩꯔꯅꯤ ꯍꯥꯏꯗꯤ ꯁꯝꯅ ꯍꯥꯏꯔꯕꯗ ꯏꯇꯥꯡ ꯂꯩꯔꯛꯏꯖꯦ ꯆꯍꯤ ꯑꯍꯨꯝ ꯐꯥꯖꯤꯜꯂꯦꯑꯦꯗꯣ ꯂꯣꯏꯁꯤꯟꯅꯤ ꯂꯣꯏꯁꯤꯟꯅꯤ ꯇꯧꯔꯒ ꯂꯣꯏꯁꯟꯕ ꯉꯝꯗꯕ ꯀꯣꯡꯒꯥꯏ ꯑꯃꯅꯤꯅ ꯍꯦꯟꯅ ꯐꯤꯕꯝ ꯁꯣꯛꯆꯜꯂꯛꯀꯅꯤꯗꯣ ꯃꯁꯤꯒꯤꯁꯨ ꯃꯊꯛꯇ ꯑꯍꯥ ꯍꯦꯔ ꯖꯜꯂꯛꯄ ꯆꯦ ꯍꯥꯏꯗꯤ ꯑꯆꯥ ꯑꯊꯛ ꯋꯥꯠꯂꯛꯑꯗꯤ ꯃꯤꯉꯣꯟꯗ ꯃꯤ ꯃꯤꯄꯥꯟ ꯇꯥꯡꯉꯛꯀꯗꯣꯏꯅꯤꯅ ꯆꯥꯕ ꯊꯛꯄ ꯖꯦꯝꯇꯪꯗꯤ ꯃꯤꯄꯥꯟ ꯇꯥꯍꯟꯅꯤꯡ ꯇꯦ ꯅꯅꯥꯎꯅ
ꯅꯣꯏꯗꯤ ꯂꯥꯏꯔꯤꯛ ꯇꯝ ꯍꯣꯏꯅꯦ ꯂꯥꯏꯛꯇꯝꯃꯤ ꯃꯤꯅ ꯀꯔꯤ ꯇꯧꯅꯤꯒꯤ ꯀꯩꯅꯣ
ꯍꯥꯥ
ꯂꯥꯏꯔꯤꯛ ꯇꯝꯃꯤꯃꯤꯅ ꯀꯔꯤ ꯊꯕꯛ ꯏꯪꯒꯥꯡ ꯑꯃꯨꯛ ꯇꯧꯔꯣ ꯂꯩꯔꯨꯗꯣꯏꯅꯣ
ꯑꯩ ꯇꯝꯕꯖꯦ ꯑꯩ ꯍꯧꯖꯤꯛ ꯇꯝꯃꯤꯖꯦ ꯁꯨꯝ ꯇꯝꯃꯤꯕꯗꯨꯅꯤꯗ ꯍꯥꯏꯗꯤ
ꯂꯧꯎ ꯁꯤꯡꯎ ꯄꯥꯝꯖꯕꯅꯤꯅ ꯑꯦꯒ꯭ꯔꯤ ꯂꯣꯝꯗ ꯆꯪꯒꯦꯖꯨ ꯐꯪꯍꯧꯗ꯭ꯔꯕꯅꯤꯅ ꯍꯟꯗꯛ ꯇ꯭ꯔꯥꯏ ꯇꯧꯖꯤꯔꯗꯤ ꯈꯜꯂꯤꯌꯦ ꯅꯦꯠ ꯌꯨ ꯖꯤ ꯊꯥꯔꯒ ꯑꯗ ꯑꯗꯨꯅꯤ ꯈꯜꯂꯤꯖꯦ
ꯅꯦꯠ
ꯑꯥ ꯑꯗꯨ ꯊꯥ ꯌꯨ ꯖꯤ ꯌꯨ ꯖꯤꯌꯦ ꯑꯟꯗꯔ ꯒ꯭ꯔꯦꯖꯦꯠ ꯀꯤꯞ ꯊꯥꯔꯒ ꯇꯧꯖꯤꯔꯅꯥ ꯑꯦ ꯕꯤ ꯂꯥꯏꯟꯗ ꯆꯪꯖꯜꯂꯒ
ꯇꯧ ꯀꯩꯅꯅꯦ ꯑꯦ ꯅꯦꯠ ꯊꯥꯖꯤꯜꯂꯣ ꯅꯦꯠ ꯀ ꯌꯥꯔꯦ ꯇꯥꯕꯣꯔꯣ
ꯇꯥꯏ ꯇꯥꯏ ꯏꯌꯝꯕ
ꯍꯥꯏꯌꯨꯅꯦ ꯅ ꯅꯦꯠ ꯊꯥꯔꯒ ꯖꯤꯑ
ꯎꯝ ꯆꯨꯝꯃꯦ
ꯃꯇꯝꯒꯖꯤꯕꯨ ꯍꯧꯒꯤꯕꯒ ꯈꯪꯍꯧꯕ꯭ꯔꯥ ꯏꯌꯥꯝꯕ
ꯃꯇꯝꯒꯗꯕꯝ ꯈꯪꯄꯣꯟ
ꯃꯇꯝꯗꯤ ꯂꯦꯟꯕ ꯑꯗꯣ ꯏꯌꯥꯝꯕ ꯋꯥꯔꯤꯁꯨ ꯋꯥꯔꯤꯅꯤ ꯃꯇꯝꯖꯦ ꯂꯦꯝꯐꯝꯕꯨꯗꯤ ꯈꯪꯗꯦꯕꯨ ꯉꯁꯥꯏꯗꯒꯤ ꯑꯩꯅ ꯋꯥꯔꯤ ꯁꯥꯥꯔꯩꯏꯖꯦ ꯍꯦꯛꯇ ꯍꯧꯍꯟꯅꯤꯡꯕꯅꯤ
ꯍꯣꯏꯅꯦ ꯃꯇꯝ ꯑꯗꯨꯅꯤꯅꯦ ꯃꯇꯝ ꯍꯥꯏꯁꯦ ꯑꯩꯈꯣꯏꯅ ꯄꯥꯃ ꯀꯥꯟꯗ ꯆꯠꯍꯟꯅꯤꯡꯉꯀꯥꯟꯗ ꯆꯠꯂꯣ ꯌꯥꯔꯣꯏ ꯑꯗꯨꯒ ꯆꯠꯍꯟꯅꯤꯡꯇꯀꯥꯟꯅ
ꯏꯌꯥꯝꯕꯥ ꯑꯩꯅ ꯁꯨꯝ ꯄꯥꯎ ꯇꯥꯖꯕ ꯂꯩꯌꯦ ꯏꯌꯥꯝꯕ ꯍꯣꯏ ꯀꯛꯆꯤꯡꯂꯣꯝ ꯏꯌꯥꯝꯕ ꯍꯣꯏ ꯂꯝꯗꯝꯒꯤ ꯍꯥꯏꯇꯥꯔꯦꯀꯣ
ꯍꯥꯏꯌꯨꯅꯦ
ꯌꯥꯝ ꯅꯣꯛꯅꯤꯡꯕ ꯋꯥꯔꯤꯏꯅꯤ ꯑꯌꯥꯝꯕꯅ ꯍꯦꯛ ꯁꯥꯎꯔꯛꯀꯗ꯭ꯔꯗꯤ ꯈꯪꯗꯦ ꯍꯦꯛꯇ ꯍꯦꯛ ꯂꯤꯔꯛꯀꯦ
ꯂꯤꯌꯨ ꯀꯩꯗꯧꯔꯒꯦ
ꯍꯧꯖꯤꯛ ꯑꯩꯈꯣꯏ ꯀꯩ ꯍꯥꯏꯅꯤ ꯄꯥꯈꯪ ꯃꯆꯥ ꯑꯃꯅ ꯍꯦꯛ ꯄꯥꯈꯪ ꯍꯥꯏꯒꯗ꯭ꯔꯥ ꯃꯗꯨꯕꯨꯗꯤ ꯀꯥꯎꯔꯦ ꯑꯗꯨꯗꯨꯅ ꯑꯩꯈꯣꯏꯒꯤ ꯑꯩꯈꯣꯏꯒꯤ ꯂꯝꯗꯝꯁꯤꯗ ꯑꯩꯈꯣꯏꯒꯤ ꯃꯌꯥꯏ ꯑꯣꯏꯅ ꯂꯩꯔꯤꯕ ꯁꯣꯝꯗ ꯂꯥꯛꯑꯒ ꯃꯤꯒꯤ ꯚꯥꯃꯟ ꯑꯃꯅ ꯑꯩꯈꯣꯏꯒꯤ ꯆꯥꯛ ꯊꯣꯡꯕ ꯍꯥꯏꯇꯥꯔꯦꯀꯣ ꯑꯃꯅ ꯆꯥꯛ ꯊꯣꯡꯕꯁꯤꯗ ꯃꯣꯏꯒꯤꯗꯤ ꯑꯩꯈꯣꯏꯒꯤ ꯊꯥꯎꯒꯤ ꯁꯥꯔꯕ ꯁꯥꯇ꯭ꯔꯤꯕ ꯌꯦꯡꯕꯗ ꯏꯁꯤꯡ ꯍꯥꯞꯆꯤꯜꯂꯀꯥꯟꯗ ꯖꯨ ꯂꯥꯎꯔꯀꯥꯟꯗ ꯑꯩꯈꯣꯏꯒꯤ ꯊꯥꯎꯁꯦ ꯃꯨꯜꯂꯦ ꯈꯪꯉꯤꯗꯅꯀꯣ ꯑ ꯖꯧ ꯂꯥꯎ ꯊꯥꯗꯕꯗꯣ ꯑꯗꯨꯗꯣ ꯀꯣ ꯑꯩꯈꯣꯏꯒꯤ ꯍꯧꯖꯤꯛꯀꯤ ꯁꯤꯗꯤ ꯏꯌꯥꯝꯕ ꯑꯣꯏꯔꯕꯣꯏ ꯈꯪꯗ ꯇꯧꯕꯅꯤꯅ ꯃꯥꯗꯤ ꯖꯧ ꯂꯥꯎꯗ꯭ꯔꯤꯑꯅ ꯑꯩꯈꯣꯏꯒꯤ ꯆꯥꯛ ꯆꯥꯅꯕ ꯃꯇꯝꯗ ꯖꯧ ꯂꯥꯎꯗ꯭ꯔꯤꯑꯅ ꯑꯗꯨꯝ ꯇꯧꯕ ꯃꯥꯗꯤ ꯏꯁꯤꯡ ꯍꯥꯞꯄꯦꯗꯤ ꯈꯪꯗꯕ ꯃꯈꯨꯏꯅ ꯑꯗꯨꯝ ꯄꯪꯈꯤꯛꯇꯗꯤ ꯇꯤꯛꯄ ꯖꯧ ꯂꯥꯎꯗ꯭ꯔꯤ ꯖꯧ ꯂꯥꯎꯗ꯭ꯔꯤꯅ ꯇꯧꯔꯦ ꯇꯧꯔꯦ ꯑꯗꯩ ꯗꯒꯤ ꯊꯥꯎꯁ
ꯑꯣ ꯍꯣꯏꯅꯦ ꯑꯩꯈꯣꯏ ꯔꯣꯝꯒꯤ ꯕꯥꯃꯣꯟꯅ ꯆꯥꯛ ꯊꯣꯡꯕꯗ ꯊꯥꯎ ꯁꯥꯏ ꯁꯥꯗꯤꯒꯤ ꯈꯕꯩꯅ ꯁꯨꯝ ꯆꯨꯞ ꯂꯨꯞꯄꯒ ꯁꯠ ꯂꯥꯎ ꯊꯥꯗꯅꯤ ꯑꯗꯨꯀꯥꯟꯗ ꯆꯧ ꯂꯥꯎꯒꯥꯟꯗꯅꯦꯕ ꯌꯩ ꯌꯥꯔꯦ ꯈꯪꯗꯣꯏꯁꯦ
ꯃꯥꯅꯦ ꯃꯥꯅꯦ ꯑꯗꯨꯅꯦ ꯍꯧꯖꯤꯛꯀꯤꯗꯤ ꯈꯪꯗꯕ ꯃꯇꯝꯒꯤ ꯑꯣꯏꯔꯅꯤꯅꯕ ꯀꯣ ꯑꯗꯨꯗ ꯅꯃꯥꯏ ꯖꯧ ꯂꯥꯎꯗ꯭ꯔꯤꯅ ꯖꯧ ꯂꯥꯎꯕ ꯉꯥꯏꯕꯗ ꯑꯗꯨꯝ ꯄꯨꯂꯞ ꯖꯧ ꯂꯥꯎꯊꯣꯛ ꯈ꯭ꯔꯦ ꯍꯥꯏꯇꯥꯔꯦ ꯄꯨꯂꯞ ꯇꯨꯃ
ꯐꯖꯔꯝꯃꯅꯤ
ꯏꯌꯥꯝꯕ ꯍꯣꯏꯔꯣꯝꯒꯤ ꯒꯥꯔꯗꯦꯟ ꯒꯗꯨꯗꯤ ꯁꯦꯝꯒꯠꯂꯕꯣ ꯍꯥ
ꯒꯥꯔꯗꯦꯟ ꯁꯦꯝꯃꯦ ꯀꯩꯅꯣ ꯐꯖꯅ ꯁꯦꯝꯃ‌ꯦ ꯂꯩ ꯅꯣꯡ ꯐꯖꯅ ꯁꯥꯠꯜꯂꯤ ꯃꯤ ꯃꯌꯥꯝ ꯀꯣꯏꯕ ꯂꯥꯛꯏ ꯀꯩꯅꯣ
ꯏꯌꯥꯝꯕ ꯍꯣꯏ ꯒꯥꯔꯗꯦꯟꯗꯣ ꯑꯩꯈꯣꯏꯒꯤ ꯁꯃꯨꯒ ꯂꯩꯍꯧꯕꯗꯨꯕꯨ ꯂꯩꯔꯤꯕꯣ ꯍꯧꯖꯤꯛꯄꯣ
ꯂꯩꯌ‌ꯦ ꯁꯥꯃꯨ ꯂꯩ ꯌꯥꯝ ꯂꯩꯌ‌ꯦꯗ
ꯑꯣ
ꯑꯗꯨ ꯌꯥꯝ ꯍꯦꯟꯅꯗꯤ ꯁꯦꯝꯒꯠꯄ ꯁꯦꯝꯒꯠꯇ꯭ꯔꯦꯗ ꯌꯥꯝ ꯍꯦꯟꯅ
ꯑꯣ ꯆꯨꯝꯃꯦ ꯑꯗꯨ ꯑꯗꯨꯕꯨ ꯃꯤꯁꯨ ꯄꯥꯛ ꯉꯝꯕꯣꯏ ꯉꯝꯗꯕꯣꯏ ꯇꯧꯅꯔꯝꯅꯤꯅ
ꯎꯝ
ꯏꯌꯥꯝꯕ ꯍꯣꯏꯔꯣꯝꯒꯤ ꯃꯤꯉꯩꯗꯤ ꯐ꯭ꯔꯤꯅꯤ ꯍꯥꯏꯕ ꯀꯩꯅꯣꯝꯁꯨ ꯍꯥꯏꯅꯦ
ꯑꯈꯣꯏꯕꯨꯗꯤ ꯐ꯭ꯔꯤꯅꯦ ꯑꯈꯣꯏꯗꯤ ꯑꯗꯨꯝ ꯋꯥꯀꯤꯡ ꯆꯦꯟꯕ ꯈꯣꯠꯄ ꯌꯥꯏ ꯑꯗꯣ ꯑꯇꯣꯞꯄ ꯂꯝꯗꯩ ꯂꯥꯛꯑꯗꯤ ꯄꯩꯁꯥ ꯂꯧꯕꯗꯤ
ꯑꯣ ꯃꯁꯥ ꯅꯥꯟꯅ ꯂꯥꯛꯄ ꯂꯥꯛꯄ ꯃꯤꯁꯤꯅꯦ
ꯎꯝ ꯑꯈꯣꯏꯅꯕꯨ ꯆꯡꯉꯕꯨꯗꯤ ꯂꯧꯔꯣꯏ ꯇꯥꯕ꯭ꯔꯣ
ꯇꯥꯏ ꯇꯥꯏꯌꯦ ꯏꯌꯥꯝꯕ
ꯎꯝ
ꯏꯌꯥꯝꯕꯒ ꯋꯥꯔꯤ ꯁꯥꯟꯅ ꯁꯥꯟꯅꯅ ꯇꯧꯔꯤꯁꯦ
ꯀꯔꯤ ꯋꯥꯔꯤ ꯁꯥꯅꯔꯥ ꯎꯏꯔꯦ
ꯑꯁ ꯏꯁꯥꯁꯦ ꯆꯥꯛ ꯆꯠꯁꯤꯜꯂꯨꯕꯒꯤꯔ ꯀꯩꯅꯣ ꯏꯁꯥꯁꯦ ꯀꯩꯅꯣꯝ ꯏꯇꯧ ꯇꯧꯔꯛꯄ ꯇꯟꯊꯔꯛꯄꯁꯨ ꯑꯣꯏꯕ ꯑꯗꯒꯤ ꯋꯥꯈꯜꯁꯦ ꯏꯌꯥꯝꯕꯒ ꯋꯥꯔꯤ ꯁꯥꯟꯅꯕ ꯋꯥꯈꯜꯁꯦ ꯍꯦꯛꯇ ꯀꯥꯎꯊꯣꯛꯑꯒ ꯋꯥꯔꯤ ꯑꯃ ꯍꯦꯛꯇ ꯅꯤꯡꯖꯪꯉꯛꯄꯩ ꯇꯥꯏꯞꯇ ꯏꯁꯥꯖꯦ ꯐꯥꯎꯔꯛꯄ
ꯎꯝ ꯆꯥꯛꯅ ꯅꯜꯂꯛꯄꯅꯤꯅꯦ ꯆꯥꯛ
ꯏꯌꯥꯝꯕ ꯍꯧꯖꯤꯛꯁꯦ ꯄꯨꯡ ꯅꯤꯄꯥꯜ ꯃꯈꯥꯏ ꯇꯥꯔꯦ ꯄꯨꯡ ꯀꯌꯥ ꯀꯌꯥ ꯑꯗꯥꯏꯗ ꯇꯨꯝꯕꯤꯒꯦ
ꯑꯩꯗꯤ ꯄꯨꯡ ꯇꯔꯥ ꯃꯈꯥꯏ ꯇꯥꯔꯥꯃꯥꯊꯣꯏ ꯁꯨꯋꯥꯏꯗ ꯑꯗꯨꯝ ꯇꯨꯝꯃꯦ
ꯌꯥꯏꯅꯦꯀꯣ
ꯑꯗꯣ ꯍꯧꯖꯤꯛꯄꯨꯗꯤ ꯊꯦꯡꯅ ꯇꯨꯝꯃꯦꯗ ꯏꯔꯥꯡ ꯇꯧꯕꯅꯤꯅ ꯊꯕꯛ ꯉꯟꯅ ꯍꯧꯒꯠꯂꯁꯨ ꯀꯥꯟꯗꯦꯗ ꯊꯕꯛꯁꯨ ꯆꯠꯇꯧ ꯂꯩꯇꯦꯗ ꯀꯩꯅꯣ ꯄꯨꯡ ꯕꯥꯔꯣꯗ ꯑꯗꯨꯝ ꯇꯨꯝꯃꯦ
ꯍꯣꯏ ꯏꯌꯥꯝꯕ ꯑꯗꯨꯗꯤ ꯊꯝꯃꯒꯦ ꯑꯩ ꯍꯣꯔꯦꯟ ꯇꯧꯔꯛꯄ ꯌꯥꯏ ꯇꯧꯔꯛꯀꯦ ꯑꯃꯨꯛ ꯏꯌꯥꯝꯕ
ꯑꯣꯀꯦ